ꯍꯨꯡ
ꯆꯥꯔꯕꯣ ꯇꯥꯕ꯭ꯔꯣ
ꯅꯪꯒꯤꯗꯨ ꯀꯔꯤꯝꯇ ꯇꯥꯗ꯭ꯔꯦ ꯑꯩꯉꯣꯟꯗ
ꯇꯥꯗ꯭ꯔꯥ ꯍꯥꯏꯁꯦ
ꯀꯩꯅꯣ ꯃ꯭ꯌꯨꯠ ꯑꯥ ꯃ꯭ꯌꯨꯠ ꯂꯩꯕ꯭ꯔꯥ ꯇꯥ ꯇꯥꯗ꯭ꯔꯤꯁꯤꯕꯣ
ꯇꯥꯗ꯭ꯔꯣ ꯍꯜꯂꯣ ꯑꯩ ꯇꯥꯏꯅꯦ ꯅꯪ ꯇꯥꯗ꯭ꯔꯣ
ꯑꯁ ꯀꯩ ꯇꯧꯔꯦ ꯍꯥꯏꯕꯅꯣ
ꯑꯩꯗꯤ ꯇꯥꯏꯌꯦ ꯅꯪ ꯇꯥꯗ꯭ꯔꯥꯅꯦ
ꯍꯜꯂꯣ
ꯇꯥꯏꯌꯦ ꯅꯪ ꯇꯥꯗ꯭ꯔꯣ